ꯊꯥꯕ꯭ꯔꯣ
ꯑꯧ ꯇꯥꯏꯌꯦ ꯇꯥꯏꯌꯦ ꯅꯪꯗꯣ ꯀꯩꯅꯣ ꯇꯧꯕ꯭ꯔꯣ ꯐꯤ ꯁꯥꯔꯒ ꯀꯩꯅꯣꯗ ꯂꯥꯛꯀꯅꯤꯅ ꯍꯥꯏꯕꯗꯣ ꯁꯥꯕ ꯂꯣꯏꯔꯀꯅ ꯍꯥꯏꯕꯗꯣ ꯁꯥꯕ ꯂꯣꯏꯗꯧꯕ ꯀꯌꯥꯝ ꯋꯥꯠꯂꯤꯒꯦ
ꯑꯁ ꯑꯩꯁꯦ ꯐꯤꯁꯦ ꯑꯩꯒꯤ ꯋꯥꯈꯜꯗꯅꯅꯦ ꯂꯣꯏꯔꯗ꯭ꯔ ꯈꯟꯕꯅꯦꯕꯗꯣ ꯐꯤ ꯑꯅꯤ ꯑꯍꯨꯝ ꯈꯛ ꯉꯥꯏꯔꯝꯃꯗ꯭ꯔꯥ ꯈꯜꯂꯦ ꯑꯗꯨꯒ ꯑꯩꯅ ꯁꯥꯖꯤꯜꯂꯛꯏꯁꯦ ꯐꯤ ꯃꯔꯤꯃꯨꯛ ꯁꯨꯜꯂꯦ ꯁ ꯂꯣꯏꯁꯤꯜꯂꯛꯇ꯭ꯔꯦꯕ ꯑꯗꯒꯤꯗꯤ ꯐꯤꯁꯦ ꯍꯧꯕꯗꯃꯤꯅ ꯀꯨꯟꯊ꯭ꯔꯥ ꯃꯉꯥꯅꯦꯅ ꯍꯥꯏꯔꯛꯄꯅꯦꯕ ꯀꯨꯟꯊ꯭ꯔꯥꯉꯁꯤꯗꯤ ꯑꯩꯈꯣꯏꯅ ꯁꯥꯏꯖꯁꯦ ꯉꯍꯥꯟ ꯍꯦꯟꯈ꯭ꯔꯦꯕ ꯑꯗ ꯑꯩꯈꯣꯏꯅ ꯑꯃꯨꯛꯀꯣꯡ ꯉꯥꯎꯔꯤꯁꯤꯅꯅꯦ ꯑ ꯀꯩꯅꯣ ꯇꯧꯕ ꯀꯥꯟꯁꯦ ꯑꯩꯈꯣꯏꯒꯤ ꯐꯤꯁꯦ ꯇꯦꯜꯂꯦꯅ ꯃꯣꯏꯅ ꯂꯪꯗꯝ ꯊꯥꯗꯣꯛꯄꯅ ꯂꯩꯕ ꯈꯔꯥꯡ ꯁꯥꯡꯗꯣꯛꯑꯒ ꯐꯤꯗꯣ ꯈꯔ ꯁꯥꯡꯗꯣꯛꯑꯅ ꯍꯥꯏꯕꯒꯤ ꯂꯪꯗꯣ ꯇꯣꯉꯥꯟꯅ ꯑꯃꯨꯛ ꯀꯩꯅꯣ ꯇꯧꯊꯣꯛꯑꯒ ꯂꯪꯗꯝ ꯊꯥꯔ ꯁꯥꯕꯅꯦꯕꯗ ꯐꯤꯗꯣ
ꯀꯩꯅꯣ ꯐꯤ ꯇꯦꯟꯕ ꯍꯥꯏꯁꯦ ꯃꯔꯥꯛꯇꯔꯣ ꯃꯌꯨꯝꯗꯔꯣ
ꯑ ꯃꯔꯛꯇ ꯇꯤꯟ ꯄꯤꯛꯈꯤꯕ ꯑꯣꯏꯇꯥꯥꯔꯒꯗꯤ ꯍꯥꯞꯀꯠꯄ ꯋꯥꯏꯕꯗꯣ ꯃꯌꯨꯝꯗꯅꯦꯕ ꯃꯥꯏ ꯑꯁꯥꯡꯕꯗꯣ ꯑꯗꯨꯗ ꯇꯦꯟ ꯚꯥꯏꯗꯨ ꯍꯧꯖꯤꯛꯇꯤ ꯃꯤꯁꯤꯡꯁꯦ ꯂꯣꯏꯅ ꯐꯤ ꯑꯆꯧꯕ ꯄꯥꯝꯅꯔꯦꯗꯅ
ꯎꯝ ꯎꯝ
ꯑꯗꯨꯒꯤꯗꯨꯗ ꯑꯩꯗꯣ ꯀꯩꯅꯣ ꯇꯧꯊꯣꯛꯈ꯭ꯔꯕ ꯑꯗꯨꯒꯤ ꯐꯤꯗꯣ ꯀꯌꯥ ꯋꯥꯠꯂꯤꯒꯦꯗꯣ ꯆꯞ ꯆꯥꯕꯗꯣ ꯈꯪꯕ ꯉꯝꯗ꯭ꯔꯦꯕ ꯍꯥꯏꯗꯤ ꯁꯣꯝꯗ ꯃꯆꯤꯟ ꯃꯆꯤꯟ ꯃꯆꯤꯟ ꯃꯌꯥꯝ ꯑꯃ ꯀꯥꯞ ꯀꯥꯞꯃꯨꯛ ꯍꯦꯟꯅ ꯍꯦꯟꯅ ꯁꯥꯡꯇꯣꯛꯑꯦꯕ ꯎꯝ ꯀ ꯀꯃꯨꯛ ꯊꯣꯛꯑ ꯁꯥꯡꯇꯣꯛꯔꯕꯅꯤꯅ ꯑꯩꯈꯣꯏꯗꯁꯨ ꯄꯥꯐꯝ ꯈꯪꯗꯕꯗꯣ ꯑꯗꯨ ꯇꯧꯔꯦꯕ ꯐꯤꯗꯣ ꯑꯗꯒꯤ ꯂꯣꯏꯕꯁꯨ ꯁꯨꯡꯅꯥꯏ ꯅꯥꯏꯗꯦꯗꯒꯤ ꯂꯣꯏꯔꯝꯗꯥꯏꯁꯤꯅꯦ ꯈ꯭ꯋꯥꯏꯗꯒꯤ ꯐꯤ ꯁꯥꯕꯒꯤ ꯈ꯭ꯋꯥꯏꯗꯒꯤ ꯋꯥꯕ ꯃꯇꯝ ꯍꯥꯏꯗꯤ ꯂꯣꯏꯔꯝꯗꯥꯏꯁꯦ ꯌꯥꯝ ꯍꯦꯟꯅ ꯋꯥꯏꯕ ꯅꯠꯇꯦꯕꯀꯣ ꯍꯤꯒꯣꯟꯖꯦꯠ ꯊꯤꯟꯗ ꯎꯔꯕꯅꯤꯅꯅꯦ ꯋꯥꯈꯜꯁꯤꯗꯗꯤ ꯑꯁ ꯑꯩ ꯐꯤꯁꯦ ꯂꯣꯏꯗꯣꯏꯔꯦ ꯈꯜꯂ ꯅꯨꯡꯉꯥꯏ ꯑꯗꯨꯒꯅꯦ ꯂꯣꯏꯕꯁꯤꯅ ꯁꯨꯛꯌ ꯌꯥꯗꯕ
ꯂꯣꯏꯒꯦ ꯌꯥꯗ꯭ꯔꯕꯣ
ꯍꯣꯏ ꯌꯥꯗ ꯗ꯭ꯔꯦ ꯑꯩꯁꯦ ꯑꯦꯛꯖꯥꯝꯒꯤ ꯂꯥꯏꯔꯤꯛꯇꯣ ꯈꯔ ꯄꯥꯒꯦ ꯑꯁꯤ ꯂꯣꯏꯁꯜꯂꯒ ꯂꯥꯏꯔꯤꯛꯇꯣ ꯄꯥꯔꯒꯦ ꯑꯩꯈꯣꯏ ꯑꯦꯛꯖꯥꯝ ꯇꯥꯡ ꯅꯤꯄꯥꯟꯗꯩꯩꯅꯤꯗꯅ
ꯑꯧ ꯅꯤꯄꯥꯟꯗꯩ ꯅꯠꯇꯤꯌꯦ ꯇꯔꯨꯛꯇꯒꯤꯅꯦ ꯇꯔꯨꯛꯇꯒꯤ ꯀꯩꯅꯣ ꯁ꯭ꯋꯥꯌꯝꯒꯤ ꯇꯧꯔꯒ ꯃꯥꯄꯟꯗꯒꯤ ꯑꯃꯨꯛ ꯀꯩꯅꯣꯝ ꯂꯩꯕ ꯀꯥꯏꯅ ꯍꯥꯏꯈꯤꯗꯨꯗꯤ
ꯑꯣ ꯑꯣ ꯑꯗꯨ ꯑꯗꯨ ꯑꯩ ꯉꯁꯥꯏꯒꯤ ꯔꯨꯇꯤꯟ ꯊꯥꯔꯛꯄꯗꯣ ꯌꯦꯡꯗ꯭ꯔꯦꯕ ꯑꯗꯨ ꯈꯪꯗꯦꯕ ꯑꯩꯅ ꯈꯜꯂꯨꯏꯁꯤ ꯁꯤꯅ ꯇꯥꯡ ꯁꯤꯒꯤ ꯐꯤꯖꯦ ꯂꯣꯏꯁꯜꯂꯝꯃꯒ ꯂꯥꯛꯑꯒꯦ ꯑꯗꯨꯒ ꯑꯩꯁꯦ ꯂꯥꯏꯕ꯭ꯔꯦꯔꯤ ꯆꯠꯂꯒ ꯂꯥꯏꯔꯤꯛꯇꯣ ꯄꯥꯏꯔꯒꯦꯅ ꯈꯜꯂꯝꯕꯅꯦꯕ
ꯎꯝ
ꯑꯗꯨꯁꯨ ꯌꯥꯗ꯭ꯔꯦ
ꯑꯩꯗꯣ ꯅꯪꯗꯣ ꯀꯔꯤꯅꯣ ꯌꯨꯝ ꯆꯠꯈꯤꯕꯗꯣ ꯀꯨꯏꯔꯦ ꯅꯨꯃꯤꯠ ꯃꯔꯤ ꯃꯉꯥ ꯑꯅꯤ ꯃꯨꯛ ꯁꯨꯔꯦꯗꯅ ꯍꯥꯏꯗꯤ ꯑꯩꯈꯣꯏ ꯁꯝꯃꯔ ꯕꯦꯒ ꯄꯤꯔꯛꯄꯗꯣ ꯇꯥꯡ ꯀꯌꯥꯅꯣ ꯇꯔꯥꯃꯉꯥ ꯅꯠꯇ꯭ꯔꯥ ꯇꯔꯥꯃꯉꯥꯗꯨꯗꯒꯤ ꯆꯠꯈ꯭ꯔꯦ ꯑꯗꯨꯗꯨꯒ ꯇꯔꯥ ꯇꯔꯨꯛ ꯇꯔꯥ ꯇꯔꯦꯠ ꯇꯔꯥꯃꯉꯥ ꯈꯒ ꯇꯔꯥꯇꯔꯨꯛꯇ ꯍꯥꯏꯒꯠꯂꯛꯄ ꯃꯥꯜꯂꯦꯅ ꯑꯗꯨꯒ ꯇꯔꯥꯇꯔꯦꯠꯇ ꯑꯗꯨꯝ ꯂꯩꯔꯦ ꯇꯔꯥꯅꯤꯄꯥꯟꯗꯒꯤ ꯀꯨꯝꯈ꯭ꯔꯒ ꯉꯁꯤꯐꯥꯎ ꯂꯥꯛꯇ꯭ꯔꯁꯤꯗ ꯀꯨꯏꯃꯜꯂꯦ ꯂꯥꯏꯔꯤꯛꯇꯨ ꯂꯥꯏꯔꯤꯛꯁꯨ ꯄꯥꯕ ꯈꯣꯠꯄꯅ ꯍꯥꯏꯕ ꯂꯥꯏꯔꯤꯛ ꯃꯃꯥꯡꯁꯨ ꯍꯥꯏꯗꯤ ꯄꯩꯈꯥꯗꯣ ꯃ꯭ꯔꯥꯛꯁ ꯁꯣꯟꯕ ꯈꯣꯠꯄꯗ ꯅꯨꯡꯉꯥꯏꯇꯦꯗꯅ ꯄꯩꯈꯥꯁꯦ ꯑꯗꯨꯗꯁꯨꯅꯦ ꯅꯪꯗꯣ ꯀꯩꯗꯧꯔꯦ ꯍꯪꯉꯣꯅꯦ ꯃꯥꯗꯨꯕꯨ ꯐꯤ ꯁꯥꯂꯣꯏꯔꯀꯥꯟꯗ ꯂꯥꯛꯀꯅꯤꯅ ꯍꯥꯏꯔꯒ ꯂꯥꯛꯄ ꯂꯥꯛꯑꯗꯤ ꯑꯩꯁꯨ ꯃꯔꯣꯟꯗꯣ ꯈꯪꯉꯦ ꯑꯗꯣ ꯀꯩꯗꯧꯔꯖꯥꯠꯅꯣ ꯍꯥꯏꯅ ꯈꯜꯂꯤꯕꯅꯤ ꯅꯪꯗꯣ ꯐꯤꯗꯣ ꯀꯟꯊ꯭ꯔꯥꯉꯃꯨꯛ ꯁꯥꯕꯒꯤ ꯃꯤꯅ ꯍꯥꯏ ꯍꯥꯏꯗꯣ ꯀꯨꯟꯊ꯭ꯔꯥꯃꯉꯥꯗꯣ ꯍꯦꯜꯂꯕ ꯍꯦꯟꯈ꯭ꯔꯕꯕ ꯃꯁꯤꯡꯗꯤ
ꯎꯝ ꯍꯣꯏ ꯍꯦꯜꯂꯦ ꯑꯩꯈꯣꯏꯅ ꯄꯥꯊꯣꯛꯄꯗꯅꯦ ꯑꯩꯈꯣꯏꯅ ꯃꯤꯗ ꯄꯤꯁꯟꯒꯤꯕ ꯐꯤ ꯃꯁꯤꯡ ꯏꯗꯤꯏꯁꯤꯜ ꯂꯒ ꯊꯝꯕꯅꯦ ꯑꯗꯣ ꯄꯥꯁ ꯗ ꯀꯨꯟꯊ꯭ꯔꯥ ꯃꯉꯥꯗꯨꯗꯤ ꯍꯦꯜꯂꯦꯕ ꯑꯩꯗꯤ ꯃꯥꯏꯁꯦ ꯅꯤꯐꯨ ꯃꯉꯥ ꯍꯏꯔ ꯍꯥꯏꯕ ꯑꯣꯏꯔꯝꯒꯗ꯭ꯔꯥ ꯈꯟꯖꯤꯜꯂꯛꯄꯤꯗꯣ ꯑꯗꯨꯗ ꯇꯧꯁꯜꯂꯝꯃꯦ ꯗꯤ ꯍꯧꯖꯤꯛꯁꯦ ꯑꯃ ꯂꯣꯏꯅꯤ ꯂꯣꯏꯅꯤ ꯈꯜꯂꯛ ꯂꯣꯏꯗꯕꯩ ꯏ ꯁꯥꯖꯦ ꯕꯤꯠ ꯂꯩꯇꯕꯤ ꯀꯣꯟ ꯀꯥꯅꯤꯡꯗꯕꯤꯗꯣ ꯑꯗꯨ ꯇꯧꯔꯦꯕ ꯑꯩꯁꯦ ꯏꯁꯥ ꯏꯇꯟ ꯇꯟꯁꯤꯜꯂꯒꯅꯦ
ꯎꯝ ꯃꯣꯏꯅ ꯀꯩꯅꯣ ꯇꯧꯕꯗ ꯐꯤꯗ ꯁꯨꯝ ꯍꯦꯟꯖꯜꯂꯛꯄ ꯑꯩꯩꯅ ꯅꯪ ꯅꯁꯥꯅ ꯊꯣꯟꯖꯗꯕꯤꯗꯣ ꯇꯧꯁꯤꯜꯂꯛꯏꯔꯣ꯫
ꯎ ꯍ ꯑꯗꯨꯗꯒꯤ ꯑꯦꯛꯖꯥꯝꯗꯨꯅ ꯃꯔꯣꯝ ꯑꯃ ꯑꯣꯖꯥꯅ ꯃꯔꯣꯝ ꯄꯛꯇꯕꯅꯦ ꯀꯩꯅꯣꯗꯣ ꯑꯦꯛꯖꯥꯝ ꯁꯦꯟꯇꯔꯗꯨꯕꯨ ꯑꯩꯈꯣꯏ ꯗꯤꯄꯥꯔꯠꯃꯦꯟꯗ ꯇꯥꯗꯒꯩ ꯑꯇꯣꯞꯄ ꯗꯤꯄꯥꯔꯃꯦꯟꯗ ꯀꯩꯅꯣ ꯇꯧꯔꯝꯃꯦ ꯑꯥ ꯀꯟꯇ꯭ꯔꯣꯂꯔꯅ ꯁꯣꯏꯕ ꯑꯣꯏꯕꯖꯥꯠꯅꯤ ꯑꯗꯨꯅ
ꯑꯗꯨ ꯁꯣꯏꯔꯤꯔ ꯁꯣꯏꯗꯤꯔ ꯈꯪꯗꯦ ꯑꯗꯨꯁꯨ ꯑꯩꯁꯨ ꯃꯊꯥ ꯁꯥꯔꯝꯃꯤꯖꯦ꯫
ꯑꯗꯨꯗꯣ ꯀꯩꯅꯣ ꯇꯧꯔꯛꯈ꯭ꯔꯕꯅꯦ ꯁꯦꯝꯗꯣꯔꯛꯈ꯭ꯔꯕꯅꯦ ꯍꯥꯏꯗꯤ ꯑꯩꯈꯣꯏ ꯗꯤꯄꯥꯔꯠꯃꯦꯟꯗ ꯑꯗꯨꯝ ꯇꯥꯔꯅꯤꯅ ꯑꯣꯖꯥꯗꯨꯅ ꯀꯩꯅꯣ ꯇꯧꯕꯁꯨ ꯌꯥꯎꯔꯤ ꯌꯨꯇ꯭ꯌꯨꯕꯀꯤ ꯚꯤꯌꯨ ꯀꯩꯅꯣ ꯇꯧꯍꯟꯅꯤꯡꯕꯁꯨ ꯌꯥꯎꯕꯒꯤ ꯇꯥꯏꯞ ꯇꯧꯔꯦꯅꯦ ꯍꯥꯏꯗꯤ ꯆꯨꯝꯅ ꯀ꯭ꯂꯥꯁꯇꯣ ꯎꯝ ꯀꯩꯅꯣꯗ ꯇꯧꯕ ꯌꯥꯕꯗꯣ ꯑꯣꯟꯂꯥꯏꯟꯗꯣ ꯑꯗꯨꯝ ꯇꯧꯕ ꯌꯥꯕꯗꯣ ꯌꯨꯇ꯭ꯌꯨꯕꯇ ꯇꯧꯌꯦ ꯒ꯭ꯌꯥꯟ ꯇꯥꯗꯦ ꯇꯥꯗꯦꯗ ꯇꯧꯏꯖꯦ ꯈꯪꯗꯦꯗ ꯍꯧꯖꯤꯛ ꯃꯇꯝꯒꯤ ꯆꯠꯅꯕꯤꯁꯤꯅ ꯃꯔꯣꯜ ꯑꯃ
ꯐ ꯀꯩꯅꯣ ꯇꯧꯔꯒ ꯄꯩꯁꯥꯗꯣ ꯌꯥꯝ ꯐꯪꯗꯗꯅ ꯁꯣꯝꯗ ꯁꯥꯏꯠ ꯏꯟꯀꯝ ꯇꯥꯂꯛ ꯏꯔ ꯀꯩꯅꯣꯝ ꯇꯧꯔꯦ ꯀꯩꯁꯨ ꯅꯦꯝꯃꯝꯣꯏꯗ ꯀꯣꯂꯦꯖꯀꯤ ꯑꯣꯖꯥ ꯑꯣꯏꯔꯛꯄꯅ ꯍꯥꯏꯕꯁꯤꯗꯕꯨ ꯇꯣꯂꯣꯞꯁꯨ ꯌꯥꯝꯕ ꯌꯥꯝꯗꯕ ꯂꯥ ꯑꯃꯅꯤ ꯑꯃꯅꯤꯆꯥꯔꯝꯒꯅꯤ ꯑꯗꯨ ꯈꯪꯗꯦꯗ ꯑꯗꯨꯅꯤꯅꯦ ꯄꯩꯁꯥꯁꯦ ꯂꯣꯏꯅꯁꯤꯠꯄꯗꯤ
ꯑꯗꯨꯕꯨꯗꯤ ꯃꯣꯏꯁꯨꯦ ꯆꯥꯎꯅ ꯎꯝ ꯑꯗꯨ ꯒꯤ ꯃꯣꯏꯁ
ꯂꯥꯛꯍꯟꯅꯤꯡꯉꯦꯅꯦ
ꯎꯝ ꯑꯣ ꯑꯩꯗꯣ ꯂꯥꯛꯑꯗꯤ ꯏꯕꯥꯅꯤꯗ ꯇꯥꯟꯅꯔꯒ ꯂꯥꯏ ꯆꯪꯉꯛꯏ ꯀꯩꯅꯣ ꯑ ꯑꯗꯨꯁꯨ ꯌꯦꯡꯃꯤꯟꯅꯇꯥꯕ
ꯎꯝ ꯑꯗꯣ ꯀꯩꯅꯣꯗꯣ ꯅꯪ ꯉꯁꯤ ꯉꯔꯥꯡꯁꯤꯗ ꯐꯤ ꯀꯌꯥꯝꯃꯨꯛꯇꯤ ꯁꯥꯔꯒꯦ꯫
ꯑꯁ ꯁꯥꯔꯗꯤ ꯌꯥꯝ ꯐꯖꯅ ꯁꯥꯕꯖꯥꯠꯅꯤ ꯅꯣꯡꯃꯗ ꯑꯃꯃꯝ ꯆꯥꯡꯉꯝꯃꯦꯕ ꯁꯥꯕꯁꯦ ꯑꯗꯣ ꯇꯟꯖꯜꯂꯥꯛꯑꯗꯤ ꯁꯥꯗ꯭ꯔꯉꯥꯁꯤꯗꯤ ꯕꯤꯠꯂꯩ ꯁꯥꯗ꯭ꯔꯦ
ꯎꯝ ꯁꯨꯛꯂꯣꯏ ꯂꯣꯏꯁꯤꯜ ꯂꯛꯇꯕ ꯑꯗꯨꯗ ꯕꯤꯠ ꯌꯥꯎꯁꯤꯜ ꯂꯥꯛꯇ꯭ꯔꯤ ꯔꯕ
ꯍꯣꯏ ꯑꯗꯨꯃꯥꯏꯅ ꯇꯧꯔꯛꯏꯅꯦ ꯍꯥꯏꯕ
ꯕꯦꯔꯥꯅꯤ ꯅꯪ ꯑꯁ ꯑꯩꯗꯤ ꯅꯪ ꯐꯤꯗꯣ ꯅꯪꯅ ꯆꯠꯂꯝꯗꯥꯏꯗ ꯐꯤꯗꯣ ꯑꯃꯅꯤ ꯑ ꯈꯈꯤꯛꯇꯪ ꯆꯠꯂꯝꯗꯥꯏꯗ ꯑꯥ ꯐꯤꯗꯣ ꯑꯃꯅꯤ ꯈꯇꯥ ꯉꯥꯏꯔꯝꯃꯅꯤ ꯑꯗꯨꯗꯨꯒꯤ ꯐꯠꯂꯣꯎ ꯂꯣꯏꯁꯤꯟꯂ ꯂꯥꯛꯀꯦ ꯀꯥꯏꯅ ꯍꯥꯏꯕꯗꯨꯗ ꯑꯩꯅ ꯈꯜꯂꯤꯁꯦ ꯅꯨꯃꯤꯠ ꯌꯥꯝ ꯌꯥꯝ ꯆꯪꯒꯦ ꯆꯪꯉꯕꯗꯣ ꯅꯨꯠ ꯍꯨꯝꯅꯤ ꯃꯉꯥꯏꯔꯦ ꯀꯥꯏꯅ ꯈꯜꯂꯝꯕꯅꯤ ꯍꯥꯏꯕ ꯑꯗꯨꯗꯤ ꯑꯗꯨꯒ ꯂꯣꯏꯗ꯭ꯔꯤ ꯂꯣꯏꯗ꯭ꯔꯤ ꯂꯣꯏꯗ꯭ꯔꯤ ꯁꯨꯃꯥꯏꯅ ꯂꯩꯕꯗ ꯑꯩꯁꯨ ꯀꯩꯗꯧꯔꯕꯅꯣꯅꯦꯅ ꯈꯜꯂꯛꯏꯅꯦ ꯎꯝ ꯅꯪꯗꯣ ꯀꯩꯅꯣꯁꯨ ꯉꯔꯥꯡꯁꯨ ꯗꯣꯛꯇꯔꯗ ꯆꯠꯂꯨꯗꯥꯏꯅꯦ ꯑꯅꯥꯕ ꯅꯪ ꯃꯃꯥꯒꯤꯒ ꯅꯪꯒꯤꯒ ꯌꯦꯡꯕꯅꯦꯅ ꯑꯗꯨꯗꯨꯅ ꯀꯃꯥꯏꯅ ꯇꯧꯔꯛꯑꯒꯦ ꯍꯥꯏꯗꯤ ꯇꯦꯁ ꯅꯨꯡ ꯇꯧꯕ ꯈꯣꯠꯄꯒꯨꯝꯕ ꯂꯩꯈꯤꯕ꯭ꯔꯥ ꯑꯗꯨꯒ ꯑꯃꯨꯛ ꯆꯦꯛꯑꯞ ꯑꯃꯨꯛ ꯆꯠꯈꯤꯗꯔꯣꯑꯣ ꯀꯩꯅꯣ꯫
ꯍꯣꯏ ꯀꯩꯅꯣ ꯇꯧꯔꯦ ꯑꯩꯗꯣ ꯇꯧꯔꯦ ꯑꯗ ꯎꯝ ꯀꯦꯁꯇꯤ ꯇꯧꯔꯛꯑꯦꯕ ꯑꯗ ꯃꯣꯏ ꯍꯥꯏꯔꯛꯏꯁꯦ ꯑꯩꯗꯣ ꯅꯨꯡ ꯂꯩꯕꯒꯤꯅꯦꯅ ꯍꯥꯏꯔꯛꯑꯦ ꯑꯗꯣ꯫ ꯅꯨꯡ ꯀꯥꯏꯅ ꯐꯩꯗꯥꯕꯤꯔꯦ ꯊꯛꯄ ꯍꯧꯔꯦ ꯑꯗꯨꯅ ꯀꯥꯏꯗꯣꯏꯗ꯭ꯔꯣ ꯀꯥꯏꯔꯣꯏꯗ꯭ꯔꯣ ꯑꯗꯨꯗꯤ ꯃꯣꯏꯅ꯫ ꯑ ꯍꯥꯏꯗꯤ ꯗꯥꯏꯔꯦꯛ ꯍꯥꯏꯕ ꯉꯝꯗꯦꯅ ꯍꯥꯏꯌꯦꯕꯉ ꯍꯧꯖꯤꯛ ꯍꯦꯛ ꯊꯣ ꯀꯥꯏꯗ꯭ꯔꯔꯤꯕꯅ ꯑꯃꯨꯛ ꯀꯩ ꯀꯩꯅꯣ ꯇꯧꯕ ꯌꯥꯕ꯭ꯔꯥ ꯍꯥꯏꯔꯀꯦ ꯀ ꯑꯗꯨ ꯑ ꯍꯥꯏꯕꯥ ꯉꯝꯗꯦꯅ ꯍꯥꯏꯔꯛꯏꯕ ꯑꯩ ꯑꯗꯨꯝ ꯂꯩꯅꯦ꯫ ꯑꯗꯨ ꯅꯥꯕ ꯀꯩꯝ ꯇꯧꯗꯦ ꯈꯪꯕ ꯀꯩꯝ ꯈꯪꯗꯦꯅꯤꯅ
ꯎꯝ꯫
ꯋꯥꯄꯇꯅ ꯁꯤꯟ ꯔ ꯆꯤꯅ ꯍꯥꯏ꯫
ꯑꯗꯨꯅꯦ ꯃꯣꯏꯗꯣ ꯀꯩꯅꯣꯗ ꯀꯤꯛꯅꯤꯗ ꯁꯥꯎꯧꯕ ꯂꯩꯕ ꯑꯣꯏꯔꯝ ꯇꯧ ꯃꯥ ꯂꯩꯕꯅꯦꯗꯣ꯫ ꯑꯗꯨꯒ꯫ ꯃꯔꯤꯗ ꯀꯩꯔꯤꯕ
ꯁꯛꯇꯔꯤꯃ
ꯎꯝ ꯑꯩꯗꯤ ꯑꯁꯧꯕꯤꯗꯣ ꯑꯣꯏꯔꯝꯒꯗ꯭ꯔꯅ ꯆꯤꯡꯅꯩꯕ ꯑꯗꯨꯒ ꯑꯁꯧꯕꯤ ꯅꯠꯇ꯭ꯔꯁꯨ ꯅꯪꯗꯨ ꯀꯤꯠꯅꯤꯛꯗ ꯂꯩꯔꯤꯕꯈꯤꯕꯒꯤ ꯅꯥꯗ꯭ꯔꯒ ꯍꯌꯦꯡ ꯃꯔꯤꯗ ꯀꯨꯝꯃꯛꯄꯗ ꯑꯁ ꯊꯧꯔ ꯊꯧꯔ ꯑꯣꯟꯕꯅꯤꯀꯣ ꯑꯩꯁꯨ ꯀꯩꯅꯣꯗ ꯅꯨꯡ ꯂꯩꯔꯤꯀꯥꯟꯗ ꯑꯁ ꯑꯩꯅ ꯑꯣꯟꯕꯗ ꯑꯣꯟꯕꯁꯦ ꯅꯪꯒꯟꯁꯤꯗ ꯀꯩꯅꯣ ꯈ꯭ꯋꯥꯡꯁꯤꯗ ꯀꯩꯅꯣꯝꯅ ꯊꯥꯡ ꯑꯃꯗ ꯂꯦꯡꯉꯛꯄꯩ ꯇꯥꯏꯞꯇꯒ ꯅꯥꯕꯅꯦ ꯍꯥꯏꯕ꯫
ꯑꯃꯇꯪ ꯑꯃꯇꯪꯅꯦ ꯍꯥꯏ ꯑꯁꯧꯕꯤꯗꯤ ꯑꯃꯨꯛꯇ ꯑꯃ ꯆꯕ꯭ꯔꯣꯝ ꯃꯣꯏꯁꯦ
ꯈꯪꯗꯦ ꯑꯗꯨꯒꯗꯤ꯫ ꯑꯁꯧꯕꯤ ꯂꯩꯕ ꯑꯩꯗꯤ ꯁꯧꯕꯗꯤ ꯅꯠꯇꯦꯕ ꯑꯩꯒꯤꯁꯨ꯫ ꯑꯩ ꯅꯨꯡ ꯂꯩꯕꯒꯤ ꯃꯑꯣꯡ ꯇꯧꯔꯤꯁꯦ ꯁꯦ ꯑꯅꯤꯔꯛ ꯂꯛꯂꯥ ꯑꯍꯨꯝ ꯂꯛꯂꯥ ꯑꯗꯨꯗꯩꯩ ꯍꯦꯟꯅ ꯂꯩꯇ꯭ꯔꯤꯑꯕꯀꯣ
ꯅꯪꯗꯨ ꯁꯣꯑꯣꯏꯔꯝꯗꯣ ꯃꯥꯂꯦ꯫
ꯑꯣꯏꯔꯝꯃꯣꯏꯍꯦ ꯅꯪ ꯑꯗꯥꯏ ꯍꯥꯏꯖꯜꯂꯛꯀꯅꯨ ꯄꯥꯈꯠꯂꯤ ꯀꯩꯅꯣꯅꯦ꯫ ꯑꯩ ꯃꯗ ꯑꯦꯁ
ꯑꯣꯏꯔꯝꯗꯕ ꯑꯣꯏꯔꯗꯅꯨꯗ ꯑꯗꯨꯕꯨꯗꯤ ꯑꯗꯣ ꯀꯩꯅꯣꯁꯦ ꯑꯩꯈꯣꯏꯒꯤ ꯉꯔꯥꯡꯖꯩꯁꯦ ꯑꯗꯨ ꯑꯦ ꯑꯩꯕꯨ ꯈꯤꯇꯪ ꯆꯌꯥꯜ ꯑꯣꯏꯕꯤ ꯀꯩꯅꯣ ꯇꯧ ꯑꯣꯇꯣ ꯇꯧꯃꯤꯟꯅꯔꯤꯑꯕ ꯑꯗꯃ ꯅꯥꯏꯕ ꯀꯥꯟꯗ ꯑꯩꯈꯣꯏꯒꯤ ꯗꯣꯛꯇꯔꯒꯤ ꯁꯨꯃꯥꯏꯅ ꯍꯤꯗꯥꯛ ꯂꯨꯏ ꯆꯥꯕꯁꯦ ꯁꯤꯁꯤꯕꯨꯗꯤ ꯀꯩꯅꯣꯅꯤꯅ ꯀꯥꯟꯅꯩꯩꯅ ꯑꯩꯈꯣꯏꯒꯤ ꯃꯍꯧꯁꯥꯒꯤ ꯑꯣꯏꯕ ꯐꯪꯕ ꯂꯩꯗꯅ
ꯑꯥ ꯀꯩꯅꯣ ꯀꯩꯅꯣ ꯍꯥꯏꯕ
ꯑꯩ
ꯀꯩꯅꯣ ꯍꯥꯏꯅꯣ
ꯅꯥ ꯃꯁꯤꯡ ꯃꯍꯧꯁꯥꯒꯤꯅꯦ ꯐꯉ ꯇꯧꯕ ꯂꯩꯗꯅꯀꯣ
ꯑꯣ ꯎꯝ
ꯨ ꯆꯔꯨ ꯑ ꯆꯠ
ꯎꯝ
ꯑꯗꯨ ꯅꯪꯗꯣ ꯀꯩꯅꯣꯗꯣ ꯖꯤꯔꯥ ꯃꯍꯤꯒꯁꯨ ꯊꯛꯅꯒꯨꯝ ꯇꯧꯕꯅꯦ ꯃꯤ ꯃꯣꯏꯁꯦ ꯑꯗꯨꯃꯥꯏꯅ ꯅꯥꯕꯒꯤꯖꯦ
ꯏꯁꯤꯡꯗ ꯆꯣꯡ ꯍꯥꯏꯔꯦ ꯑꯗꯨꯗꯒꯤꯗꯤꯪꯒꯦꯝ ꯃꯪꯒꯦꯝꯖꯤꯛ ꯏꯁꯤꯡꯗꯣ ꯈꯔ ꯈꯥꯏꯔ ꯇ ꯇꯧꯔ
ꯎꯝ ꯏꯁꯤꯡ ꯍꯣꯏ ꯏꯁꯤꯡꯁꯦ ꯅꯣꯡꯃꯗꯅꯦ ꯑ
ꯑ
ꯏꯁꯤꯡꯁꯦ ꯂꯤ ꯇꯔ ꯑꯍꯨꯝ ꯃꯔꯤꯔꯤ ꯁꯤ ꯌꯥꯝꯗ꯭ꯔꯕꯗ ꯂꯤꯇꯔ ꯃꯔꯤ ꯃꯉꯥꯃꯨꯛꯁꯦ ꯑꯗꯨꯝ ꯊꯣꯛꯑꯣꯅ ꯍꯥꯏꯕꯅꯦꯕ ꯑꯗꯨꯗꯤ ꯑꯩꯈꯣꯏꯗꯤ ꯍꯥꯏꯗꯤ ꯅꯤꯡꯁꯤꯡꯉ ꯊꯛꯄꯤꯅꯤꯗꯣ ꯅꯣꯡꯃꯒꯤ ꯂꯤꯁꯤꯡꯁꯦ ꯇꯔꯥ ꯑꯅꯤ ꯊꯛꯄ ꯀꯥꯏꯃꯦꯗ ꯑꯗꯨꯅ ꯑꯗꯨꯝ ꯅꯨꯡꯁꯦ ꯑꯗꯨꯝ ꯊꯧꯕꯤꯅꯦꯕ ꯑꯩꯈꯣꯏꯁꯨ ꯇꯧꯔꯤꯁꯦ
ꯑꯣ ꯑꯗꯨꯣ ꯏꯁꯤꯡꯁꯦ ꯏꯁꯤꯡ ꯊꯛꯀꯦ ꯍꯥꯏꯇꯥꯥꯔꯗꯤ ꯑꯩꯈꯣꯏ ꯇꯦꯕꯜꯗꯄꯣꯠ ꯀꯜꯁꯤꯡꯁꯦ ꯑꯁꯤꯁꯦ ꯄꯨꯂꯞ ꯐꯖꯅ ꯊꯝ ꯇꯥꯔꯒꯗꯤꯅꯦ ꯏꯁꯤꯡꯁꯦ ꯑꯃꯨꯛ ꯈꯔ ꯍꯥꯏꯗꯤ ꯑꯦ ꯏꯁꯤꯡ ꯑ ꯑꯄꯥꯄ ꯊꯝꯃꯗꯤ ꯎꯔꯗꯤ ꯈꯪꯅꯤꯡꯉꯦꯕ ꯑꯗꯨ ꯑꯣꯗꯣ ꯍꯣꯁꯇꯦꯜꯗ ꯌꯨꯝꯗꯗꯤ ꯑꯃꯨꯛ ꯑꯗꯨꯏ ꯍꯩꯅꯕꯤꯗꯣ ꯇꯧꯗ꯭ꯔꯦꯕ ꯇꯧꯕꯅꯤꯅ ꯑꯗꯨꯝ ꯊꯛ ꯎꯄꯗꯧ ꯉꯝꯃꯦꯕ
ꯑꯅꯤ ꯍꯣꯁꯇꯦꯜꯗ ꯂꯩꯍꯜꯅꯤꯡꯉꯤꯁꯦ ꯑꯩꯅ
ꯎꯝ ꯂꯥꯛꯑꯒꯦ ꯑꯩ ꯂꯥꯛꯅꯕ ꯇꯧꯔꯒꯦꯁꯦ ꯑꯩ ꯐꯤꯗꯤꯦ ꯂꯣꯏꯁꯟꯕ ꯉꯝꯗ꯭ꯔꯦ ꯑꯦꯛꯖꯥꯝ ꯂꯣꯏꯔꯒ ꯑꯣꯏꯅ ꯂꯣꯏꯁꯤꯜꯂꯒꯦ ꯑꯗꯨꯗꯏꯗꯣ ꯍꯌꯦꯡꯗꯣ ꯁꯣꯏꯗꯕꯤ ꯂꯥꯛꯅꯕ ꯇꯧꯔꯒꯦꯕꯀꯣ ꯑꯗꯣ ꯅꯨꯃꯤꯠꯁꯨ ꯇꯥꯁꯜꯂꯦ ꯅꯪꯗꯣ ꯑꯦꯛꯖꯥꯝꯗꯣ ꯑꯩ ꯉꯥꯏꯔꯒ ꯂꯩꯔꯗꯤ ꯌꯥꯔꯔꯣꯏ ꯂꯥꯏꯔꯤꯛꯇꯣ ꯄꯥꯕ ꯌꯥꯕ ꯀꯩ ꯀꯩꯅꯣ ꯄꯥꯊꯣꯛꯑꯕꯣ
ꯄꯗꯣꯏꯅꯦ ꯇꯥꯏ ꯀꯩꯅꯣ ꯖꯤꯛ ꯂꯥꯏꯔꯤꯛꯁꯦ ꯄꯥꯔꯅꯤꯅꯤ ꯍꯦ ꯁꯤꯁꯨ
ꯎꯝ ꯊꯕꯛ ꯂꯩ ꯌꯥꯗꯦ ꯑꯗꯨ ꯇꯧꯁꯜꯂꯝꯃꯣ ꯑꯩꯁꯨ ꯂꯥꯛꯑ ꯀ ꯇꯧꯔꯒꯦ ꯑꯗꯣ ꯑ ꯑꯩ ꯉꯥꯏꯍꯥꯛ ꯂꯩꯔ ꯇꯧꯔꯛꯑꯒꯦ ꯅꯪꯅ ꯊꯝꯃꯨ
ꯍꯣ ꯊꯃꯦ ꯊꯃꯦ
ꯎꯝ